ꯑꯦꯗꯩꯅꯣ
ꯐꯃ ꯂꯩꯌꯦ ꯃꯔ
ꯑꯁ ꯅꯪꯒꯤ ꯈꯨꯣꯟꯖꯦꯜ ꯀꯥꯕꯕꯁꯤꯗꯤ ꯑꯩꯒꯤ ꯃꯣꯏ ꯀꯔꯤꯁꯤꯗꯤ ꯑꯥ ꯌꯧꯔꯦ ꯍꯦ ꯀꯔꯤꯒꯤ ꯀꯔꯤ ꯏꯟꯁꯥꯡ ꯆꯥꯔꯕꯣ
ꯐꯥꯛꯁꯥꯔꯔꯤꯗ ꯊꯃꯟꯕꯒꯤ ꯃꯄꯥꯟꯅꯐꯝ ꯂꯩꯅꯦ
ꯅꯪꯗꯤ ꯆꯥꯔꯔꯕꯣ
ꯑꯣꯏꯔꯤ ꯌꯥꯝ ꯃꯜꯜꯂꯤꯕꯤꯒꯤꯦ ꯋꯥ
ꯑꯥ
ꯏꯃꯥꯟꯅꯕꯒꯤ ꯑꯩ ꯍꯣꯁꯄꯣꯠ ꯏꯃꯥꯟꯅꯕꯒꯤ ꯑꯩ ꯍꯣꯁꯄꯣꯠ ꯁꯝꯕꯅꯦꯕꯀꯣ
ꯑꯥ
ꯃꯥꯁꯨ ꯍꯧꯖꯤꯛ ꯑꯩꯈꯣꯏꯅ ꯏꯕꯥꯅꯤ ꯇꯧꯕꯗꯣ ꯑꯗꯨ ꯃꯥꯁꯨ ꯇꯧꯕ ꯃꯃꯤꯡꯗꯤ ꯍꯥꯏꯕ ꯌꯥꯗꯕꯅꯤ ꯅꯪ ꯈꯪꯉꯤꯀꯣ ꯃꯥꯁꯨ ꯇꯧꯕ ꯑꯩꯅ ꯃꯥꯒꯤ ꯍꯣꯠꯁꯄꯣꯠ ꯁꯝꯕꯅꯦꯕ ꯅꯛꯁꯟꯅꯕ ꯌꯥꯗꯕꯒꯤ ꯑꯩꯉꯣꯟꯗ ꯑꯩꯉꯣꯟꯗ ꯇꯥꯜꯂꯒ ꯂꯩꯔꯦꯕ ꯑꯩꯅ ꯑꯗꯨꯝ ꯂꯥꯛꯄ ꯃꯃꯜꯗ
ꯃꯨꯠꯂꯅꯤꯅꯦ
ꯑꯗꯗꯒꯤꯅꯦ ꯑ ꯃꯈꯣꯟ ꯊꯥꯔꯗꯤ ꯌꯥ ꯍꯥꯏꯔꯣ ꯋꯥꯟꯗ꯭ꯔꯥ
ꯎꯝ ꯂꯖꯪꯒꯜꯗ ꯀꯩꯗꯧꯕ ꯆꯠꯅꯤꯉ
ꯠꯂꯗꯔꯣ ꯅꯝ ꯈꯪꯉꯗ꯭ꯔꯣ ꯍꯧꯖꯤꯛ ꯍꯧꯖꯤꯛꯀꯤ ꯍꯥꯏꯕ ꯌꯥꯗꯦ ꯑꯗꯨꯗꯒꯤ ꯈꯔ ꯀꯩꯅꯣꯝ ꯇꯧꯕ
ꯑꯣ ꯑꯣ ꯐꯖꯥ ꯐꯖꯅ ꯂꯩꯥꯏꯣꯍꯦ
ꯑꯠꯇ ꯀꯗꯤ ꯍꯣꯏ ꯆꯨꯝꯃꯦ ꯑꯁ ꯉꯁꯤꯒꯤ ꯄꯥꯎ ꯇꯥꯕ꯭ꯔꯣ ꯑ ꯍꯥꯏꯗꯣꯛꯎꯗꯤ ꯌꯥꯗꯦ ꯑꯗꯨꯝ ꯇꯥꯕ꯭ꯔꯣ
ꯎꯝ ꯇꯥꯏ ꯇꯥꯏ ꯑꯗ ꯀꯣ
ꯑ ꯑꯗ ꯑꯗꯣ ꯀꯩꯅꯣ ꯏꯁꯤꯡ ꯊ ꯏꯁꯤꯡꯅ ꯊꯛꯄ ꯃꯤ ꯁꯤꯡꯒ ꯅꯪꯅꯩꯕ ꯑꯗꯨꯒ ꯑꯗꯨꯒ ꯑꯁꯤ ꯆꯥꯕꯁꯤꯡꯗꯣ ꯑꯗꯨꯒ ꯅꯛꯅꯕ ꯑꯩꯈꯣꯏ ꯈꯨꯟꯒ ꯑꯗꯒꯤ ꯈꯔ ꯈꯔ ꯈꯔ ꯀꯩꯅꯣ ꯇꯧꯔꯕ ꯒꯤꯟꯗ꯭ꯔꯅꯦ ꯀꯥꯟ ꯐꯝ
ꯑꯝ
ꯑꯗꯨꯝ ꯇꯥꯅ ꯂꯩꯔꯦ
ꯇꯟ꯭ꯔꯦꯗ ꯑꯗꯨ ꯑꯗ ꯎꯝ ꯅꯣꯏꯅꯤ ꯉꯥꯡꯕꯗꯣ ꯇꯞ ꯇꯞꯅ ꯉꯥꯡꯉꯨꯅ ꯑꯗꯨꯝ ꯇꯥꯒꯅꯤꯅ ꯀꯩꯅꯣ ꯌꯥꯝ ꯂꯥꯞꯅ ꯂꯩꯇ꯭ꯔꯁꯨ
ꯍꯣꯏ ꯑꯗꯨꯕꯨꯗꯤ ꯇꯞ ꯇꯞꯅ ꯇꯧꯅꯦ ꯐꯣꯟꯗ ꯀꯟꯕ꯭ꯔꯣ
ꯀꯟꯗꯦꯗ ꯑꯩ ꯍꯥꯏꯕꯗꯤ ꯑꯗꯨꯝ ꯇꯥꯟꯥꯟꯕꯁꯨ ꯌꯥꯏ ꯍꯥꯏꯕ ꯑꯦꯠꯂꯤꯁ ꯐꯥꯏꯚ ꯏꯁꯇꯦꯞ ꯁꯤꯛꯁ ꯏꯁꯇꯦꯞ ꯂꯩ ꯑꯗꯨꯝ ꯌꯥꯏꯗꯅ
ꯌꯥꯕꯅꯤ ꯃꯥꯅ ꯃꯥꯅ ꯑꯗꯨꯝ ꯇꯥꯅ ꯂꯩꯔꯣ ꯑꯩꯅ ꯆꯪꯁꯤꯟꯕ ꯑꯗꯨꯗ ꯌꯥꯗꯅꯤ ꯃꯥꯅ ꯀꯔꯤ ꯏ ꯊꯝꯖ ꯍꯥꯏꯔꯑꯣ
ꯑꯩ ꯆꯥꯛ ꯆꯥꯗ꯭ꯔꯤ
ꯑꯦ ꯀꯔꯤꯗ ꯆꯥꯗꯕꯅꯣ
ꯎꯝ ꯃꯨꯁꯔꯨꯝ ꯊꯣꯡꯕꯤ ꯆꯥꯗ꯭ꯔꯔꯤ ꯆꯥꯛꯂꯥꯝꯗꯕꯤꯒꯤ ꯉꯁꯥꯏ ꯀꯣꯏꯕ ꯆꯠꯄꯀꯣ
ꯑꯥ
ꯑꯩꯈ ꯀꯩꯀꯩꯅꯣ ꯆꯥꯔꯕ ꯁꯤꯡꯖꯨ ꯕꯣꯔꯥ ꯆꯥꯕꯤꯌꯨ
ꯑꯆꯥ ꯇꯝꯄꯥꯛꯇꯔꯣ ꯆꯤꯡꯗꯔꯣ
ꯇꯝꯄꯥꯛ ꯑꯦ ꯎ ꯇꯝꯄꯥꯛꯇꯅꯦ
ꯑꯣ ꯑꯩꯁꯨ ꯇꯝꯄꯥꯛꯇ ꯂꯩꯔꯝꯅꯦꯕ ꯉꯁꯤ ꯗꯥꯎ ꯌꯥꯗꯕꯒꯤ ꯆꯤꯡꯗ ꯀꯥꯔꯨꯕ ꯇꯒꯤ ꯑꯁꯤ ꯏꯔꯥꯡ ꯇꯧꯔꯦꯗꯣ ꯌꯥꯝ ꯅꯛꯄꯅꯤꯗ ꯅꯪ ꯈꯪꯂꯛꯅꯕꯅꯤꯗ ꯇꯝꯄꯥꯛ ꯍꯦꯛ ꯃꯊꯛꯇ ꯂꯩꯕ ꯈꯨꯟꯗ ꯑꯩꯈꯣꯏ ꯑꯩꯈꯣꯏ ꯖꯥꯠ ꯑꯃ ꯂꯩꯗꯅ ꯑꯗꯨ ꯂꯝꯗꯒꯤꯅꯤ ꯈꯪ꯭ꯔꯣ
ꯈꯪꯉꯦ ꯈꯪꯉꯦ
ꯑ ꯅꯪꯁꯨ ꯑꯗꯨꯗꯒꯤꯔꯣ
ꯑꯗꯣꯝ ꯑꯩꯗꯤ ꯍꯣꯏ ꯏꯃꯥ ꯏꯄꯥꯈꯣꯏꯗꯤ ꯑꯗꯣꯝꯗꯒꯤꯅꯦꯕ
ꯑꯥ
ꯑꯗꯨꯕꯨ ꯑꯩꯈꯣꯏꯗꯤ ꯑꯁꯤꯗꯒꯤ ꯄꯣꯛꯄ ꯃꯣꯏꯁꯨ ꯊꯥꯏꯅꯗꯒꯤ ꯑꯗꯨꯝ ꯂꯥꯛꯈ꯭ꯔꯕ ꯑꯗꯨꯒꯤ ꯏꯄꯨ ꯏꯄꯥꯈꯣꯏꯗꯤ ꯑꯗꯣꯝ
ꯀꯦꯟ ꯇꯥꯗ꯭ꯔꯔꯤꯅꯦꯍꯦ ꯍꯧꯖꯤꯛ ꯍꯧꯖꯤꯛꯀꯤ ꯐꯤꯕꯝꯁꯦ
ꯀꯩꯅꯣ ꯇꯧꯗ꯭ꯔꯣ ꯀꯥꯡ ꯌꯥꯝꯃꯝꯅꯦ
ꯑ ꯉꯁꯤ ꯉꯁꯤ ꯅꯨꯃꯤꯠꯇꯤ ꯉꯁꯤ ꯅꯨꯃꯤꯠꯇꯤ ꯀꯥꯟꯈ꯭ꯔꯥ ꯈꯪꯗ꯭ꯔꯦꯗ ꯆꯦꯅꯕ ꯈꯛꯇ ꯇꯧꯕ ꯀꯩꯅꯣꯗꯨꯁꯨ ꯄꯥꯏꯗꯕꯒꯤꯀꯣ ꯍꯥꯏꯗꯤ ꯑꯩꯈꯣꯏꯗꯤ ꯂꯩꯇꯕꯒꯤ
ꯑꯣ ꯑꯗꯨꯣ ꯅꯣꯏ ꯑꯗꯨꯒꯨꯝꯕꯗ ꯑꯗꯨꯒꯨꯝꯕ ꯃꯔꯛꯇ ꯆꯠꯀꯅꯤ ꯅꯤ ꯍꯥꯏꯗꯣ ꯑꯗꯨꯝ ꯃꯧꯁꯀꯨꯝꯕ ꯇꯩꯌꯨꯅ
ꯍꯥꯥ
ꯑꯣ
ꯂꯩꯕꯨꯗꯤ ꯂꯩꯌꯦ ꯑꯁ ꯇꯩꯅꯤꯡꯗꯦꯅꯦ ꯇꯩꯔꯒ ꯑꯃꯨꯛ ꯑꯩꯈꯩ ꯂꯛꯑꯗꯤ
ꯅꯣꯏ ꯂꯥꯛꯑꯣꯍꯦ ꯀꯔꯤ ꯅꯣꯏ ꯆꯠꯄꯗꯣ ꯀꯔꯤ ꯆꯥꯅꯕ ꯊꯛꯅꯕꯁꯨ ꯄꯨꯕ꯭ꯔꯥ
ꯑꯦ ꯉꯁꯥꯏꯗꯒꯤ ꯆꯥꯈ꯭ꯔꯦꯗ
ꯑꯣ ꯑꯗꯨꯗꯤ ꯑꯃꯨꯛꯀ ꯑꯗꯨꯝ ꯉꯥꯟ ꯀꯩꯅꯩꯅꯣ ꯑꯗꯨꯝ ꯍꯜꯂꯛꯄ꯭ꯔꯥ
ꯑ ꯑꯗꯨꯝ ꯍꯥꯏ ꯀꯩꯅꯣ ꯅꯨꯡꯊꯤꯤꯟꯗꯗꯤꯀꯣ ꯅꯨꯡꯊꯤꯤꯟꯒꯨꯝꯕꯗꯗꯤ ꯑꯗꯨꯝ ꯑꯩꯈꯣꯏ ꯌꯨꯝꯗ ꯑꯗꯨꯝ ꯂꯩꯔꯦ
ꯑꯣ
ꯑꯗꯨ ꯃꯝꯕ ꯈꯛꯇꯅꯦ ꯑꯩꯈꯣꯏꯅ ꯆꯠꯂꯤꯁꯦ ꯎꯝ
ꯆꯀꯦꯟ ꯇꯥꯗꯣꯏꯔꯤꯅꯦ ꯑꯃꯁꯨ ꯏꯪꯊꯄ ꯂꯩꯔꯤꯅꯦ ꯑꯁꯨ ꯑꯃꯁꯨ ꯉꯔꯦ
ꯋꯥ
ꯇꯖꯔꯩ
ꯕꯣꯜꯗꯨ ꯌꯦꯡꯕ꯭ꯔꯣ
ꯌꯦꯡꯉꯦ ꯑꯁ ꯑꯩ ꯇꯝꯄꯥꯛꯇ ꯍꯥꯟꯅ ꯂꯩꯔꯝꯃꯦꯕ ꯇꯝꯄꯥꯛꯇ ꯉꯥꯛꯇꯅꯦꯕ ꯂꯩꯕꯁꯦ ꯕꯣ ꯉꯇ ꯌꯦꯡꯉ ꯂꯩꯕꯅꯦ ꯉꯁꯤ ꯁꯤꯗꯤ ꯌꯦꯡꯕ ꯐꯪꯂꯉꯣꯏ ꯑꯁ
ꯀꯟꯇ꯭ꯔꯤ
ꯑꯩꯔꯣ
ꯑꯥ
ꯑꯗꯣ ꯑꯩꯒꯤꯗꯤ ꯑꯁ ꯌꯥꯝꯃꯟꯗꯅ ꯑꯅꯤ ꯈꯛꯇ ꯍꯥꯏꯕꯤꯔꯤꯒꯦꯀꯣ ꯑꯩꯅ ꯑꯄꯥꯝꯕꯗꯤ ꯏꯁꯄꯦꯟ ꯌꯥꯝꯃꯥꯜꯗꯣ
ꯑꯥ
ꯑꯗꯨꯗꯤ ꯑꯗꯨꯒꯨꯝꯕ ꯑꯗꯨꯒꯨꯝꯕꯗꯤ ꯃꯃꯤꯡ ꯍꯥꯏꯕ ꯌꯥꯏꯗꯅ ꯀꯩꯁꯨꯠ ꯇꯧꯗꯕꯅꯤꯀꯣ ꯏꯁꯄꯦꯟ
ꯑꯩꯗꯤ ꯑꯩꯈꯣꯏ ꯑꯦꯁꯤꯌꯥꯟ ꯇꯧꯕꯅꯦꯕ ꯄꯈ꯭ꯔꯦꯅ ꯑꯅꯤꯃꯛ
ꯑꯅꯤꯃ ꯍꯣꯏ ꯅꯨꯡꯁꯤꯌꯦ ꯑꯗꯨꯕꯨꯗꯤ ꯑꯩꯈꯣꯏꯁꯨ ꯇꯧꯔꯝꯅꯦ ꯎꯄꯥꯏ ꯂꯩꯇꯣꯏꯦ ꯑꯗꯨ ꯑꯣꯏꯔꯁꯨ
ꯗꯤ ꯂꯩꯔꯤꯗ
ꯑꯔꯖꯦꯟꯇꯤꯅꯥ ꯑꯔꯖꯦꯟꯇꯤꯅꯥꯗꯤ ꯐꯅꯦꯜ ꯐꯥꯎꯗꯤ ꯀꯥꯒꯗꯧ ꯃꯥꯜꯂꯦ ꯑꯩꯅ ꯊꯥꯖꯕꯗ
ꯈꯪꯗ꯭ꯔꯦ ꯌꯦꯡꯕ ꯇꯥꯔꯦ
ꯃꯣꯏꯗꯤ ꯍꯧꯖꯤꯛ ꯐꯥꯎ ꯑꯗꯨꯝ ꯀꯜꯂꯦ
ꯉꯁꯤꯁꯨ ꯐꯖꯒꯅꯤ ꯅꯣꯔꯋꯦꯒ ꯀꯔꯤꯔꯥ ꯅꯣꯔꯋꯦꯒ ꯏꯪꯂꯦꯟꯒ
ꯅꯣꯔꯋꯦ ꯏꯪꯂꯦꯟ ꯇꯥꯕꯅꯦ ꯎꯝ ꯅꯣꯔꯋꯦꯒꯤꯗ ꯑꯃꯨꯛ ꯌꯦꯡꯅꯤꯡꯕꯅꯤꯅꯦ ꯌꯦꯡꯕ ꯐꯪꯉꯔꯁꯨ ꯎꯄꯥꯏ ꯂꯩꯗ꯭ꯔꯦ
ꯄꯨꯡ ꯑꯃꯗ ꯍꯥꯏꯕ꯭ꯔꯥ ꯑꯩꯣꯏꯗꯤ ꯀꯥꯏꯗꯤ ꯉꯝꯖꯔꯔꯣꯏ
ꯑꯩ ꯉꯁꯥꯏ ꯀꯩꯅꯣ ꯑꯌꯨꯛꯀꯤꯗꯣ ꯌꯦꯡꯕ꯭ꯔꯣ
ꯌꯦꯡꯗꯦ ꯑꯩ ꯌꯦꯡꯗ꯭ꯔꯁꯨ ꯍꯥꯏ ꯂꯥꯏꯠꯇ ꯀꯅꯥ ꯉꯝꯈ꯭ꯔꯦ ꯑꯗꯨꯝ ꯍꯥꯏꯐꯦꯠ ꯈꯛꯇꯪꯗꯤ ꯌꯦꯡꯂꯝꯃꯦ ꯑꯗꯨꯒ ꯐꯨꯜ ꯃꯦꯁꯇ ꯌꯦꯡ
ꯑꯣ ꯐꯖꯩꯍꯦ ꯄꯥꯟꯁꯦ ꯐ꯭ꯔꯥꯟꯁꯀ ꯀꯔꯤ ꯍꯥꯏꯕ ꯑꯃ ꯃꯃꯤꯡꯗꯣ ꯌꯥꯝ ꯑꯁ
ꯄꯔꯒ
ꯄꯔꯥꯒꯏ ꯍꯥꯏꯦ
ꯎꯝ ꯐꯔꯒꯋꯦ ꯎꯝ
ꯑꯗꯨꯒ ꯇꯥꯕꯅꯤ ꯑꯁ ꯃꯕꯥꯅꯤ ꯈꯟꯅꯅꯤꯡꯉꯥꯏ ꯇꯧꯕꯅꯤꯅꯦ
ꯑꯥ ꯑꯃꯗꯨꯅ ꯑꯗꯨꯝ ꯑꯗꯨꯝ ꯑꯗꯨꯝ ꯃꯥꯅ ꯑꯗꯨꯝ ꯀꯃꯥꯏ ꯍꯥꯏꯅꯤ ꯌꯦꯠꯄꯗꯣ
ꯑ ꯌꯦꯕ
ꯏꯟꯕ ꯑꯗꯨꯝ ꯇꯧꯋꯤꯗꯅ
ꯑꯥ
ꯂꯥꯁꯗꯤ ꯃꯥꯁꯨ ꯈꯤꯔꯛꯄ ꯃꯥꯜꯂꯦ ꯏꯟꯕꯗꯣ
ꯑꯩꯅ ꯈꯟꯕꯁꯦ ꯍ ꯑ ꯀꯩꯅꯣ ꯐ꯭ꯔꯥꯟꯁꯀ ꯑꯥꯔꯖꯦꯟꯇꯤꯅꯥꯁꯦ ꯑꯩꯅ ꯀꯥꯒꯗ꯭ꯔꯥ ꯈꯜꯂꯦ
ꯑ
ꯑꯁ ꯑꯩꯈꯣꯏ ꯔꯣꯅꯥꯜꯗꯣꯒꯗꯤ ꯁꯨꯡꯀꯥ ꯀꯌꯥ ꯂꯩꯗ
ꯌꯥꯔ ꯏꯗ ꯃ ꯃꯗꯨꯔꯅꯅꯥꯎꯔꯗ
ꯔꯣꯅꯥꯜꯗꯣꯒꯤ ꯌꯦꯠꯄ ꯃꯤꯁꯤꯡꯗꯨꯗꯤ ꯑꯁ ꯂꯣꯏꯔꯦꯍꯦ ꯀꯩꯅꯣ ꯅꯤꯡꯊꯧ ꯅꯤꯡꯊꯧꯀꯥ ꯅꯨꯃꯤꯠꯇ ꯂꯥꯛꯑꯣ ꯍꯥꯏꯕꯅꯦ ꯑꯩꯉꯣꯟꯗ ꯕꯣꯜ ꯌꯦꯡꯅꯤꯡꯕ ꯑꯩꯅ ꯏꯁꯄꯦꯟ ꯇꯧꯕꯅꯦꯕ ꯏꯁꯄꯦꯟꯒ ꯄꯣꯔꯇꯨꯒꯜꯁ ꯅꯥꯔꯤꯅꯦꯕ
ꯎꯝ ꯎꯝ
ꯐꯖꯒꯗꯥꯔꯦ ꯑꯗꯨꯁꯨ ꯑꯍꯟꯅꯤꯅꯦ ꯑꯍꯟꯗꯣ ꯆꯍꯤ ꯀꯌꯥꯃꯨꯛ ꯁꯦ ꯀꯨꯟꯊ꯭ꯔꯥꯗꯤ ꯍꯦꯟꯕ ꯍꯦꯟꯈ꯭ꯔꯕꯅꯦ ꯑꯗꯨ ꯑꯉꯥꯡꯒꯤ ꯗꯥꯏꯠꯇꯣ ꯃꯥꯗꯣ ꯄꯨꯔꯥ ꯔꯣꯅꯥꯜꯗꯣꯕꯨ ꯄꯨꯔꯥ ꯁꯞꯄꯣꯔꯠ ꯐꯨꯜ ꯁꯞꯄꯣꯔꯠꯅꯦꯕ ꯀꯃꯥꯏꯅ ꯇꯧꯁꯦ
ꯎꯝ
ꯃꯤ ꯃꯤꯅ ꯄꯥꯝꯕ ꯍꯥꯏꯕꯗꯨ
ꯎꯝ ꯋꯥꯔꯤ ꯑꯃ ꯕꯤꯜꯗꯤ ꯄꯤꯨꯔꯣ
ꯀꯩ ꯋꯥꯔꯤꯅꯣ
ꯑꯗꯨꯔꯤꯁꯦ ꯁꯨꯃꯥꯏꯅ ꯇꯧꯕꯀꯣ
ꯑ ꯂꯑꯣꯅꯦ ꯂꯑꯣꯅꯦ
ꯑꯍꯟ ꯅꯃꯁꯦ
ꯎꯝ
ꯌꯥꯝ ꯅꯥꯔꯒ ꯆꯠꯊꯣꯛꯄꯁꯨ ꯌꯥꯗꯅ ꯑꯗꯨꯝ ꯃꯣꯏ ꯃꯆꯥ ꯃꯁꯨꯁꯤꯡꯅ ꯆꯥꯛ ꯄꯤꯖꯔꯒ ꯂꯩꯕꯅꯦꯕ ꯃꯥꯗꯣ ꯅꯥꯔꯒꯀꯣ ꯄꯨꯔꯥ ꯅꯥꯔꯕꯅꯦꯕ ꯑꯍꯟ ꯑꯍꯟ ꯍꯥꯏꯕꯐꯥꯎ ꯑꯁꯤ ꯑ ꯃꯕꯣꯛꯇꯣ ꯃꯕꯣꯛꯇ ꯅꯥꯔꯒ ꯂꯩꯔꯕꯅꯦ ꯑꯗꯨꯗ
ꯎꯝ ꯃꯔꯛꯇꯨꯗ ꯃꯣꯏ ꯈꯨꯟꯗꯨꯗ ꯃꯩ ꯊꯥꯔ ꯃꯥꯜꯂꯦ ꯑꯗꯨꯗ ꯃꯌꯨꯝꯗꯨꯁꯨ ꯊꯥꯕꯗꯣ ꯌꯧꯔꯛꯑꯕ ꯌꯧꯔꯛꯕꯗꯨꯗ ꯍꯅꯨꯕꯤ ꯅꯥꯔꯒ ꯂꯩ ꯂꯩꯔꯝꯕꯗꯣ ꯆꯦꯡ ꯕꯣꯔꯥ ꯑꯃ ꯄꯥꯏꯔꯒ ꯆꯦꯟꯈ꯭ꯔꯦ ꯍꯥꯏꯏ
ꯚꯥꯏ ꯂꯩ ꯂꯩꯇꯦꯅꯦ ꯁꯤꯔꯝꯗꯥꯏꯗꯤ ꯅꯠꯇ꯭ꯔ
ꯊꯤꯔꯝꯗꯥꯏꯗꯨꯗꯤ ꯃꯥ ꯃꯁꯥ ꯍꯤꯡꯍꯧꯒꯦ ꯍꯥꯏꯅ ꯆꯩꯅꯈ꯭ꯔꯕ
ꯅꯥꯕꯒꯁ ꯈꯪ ꯄꯣꯟꯅ ꯇꯩꯕ ꯁꯤꯔꯝꯗꯥꯏꯗꯤ ꯆꯦꯜꯂꯤ ꯍꯥꯏꯗꯅ
ꯑꯗꯨꯒ ꯋꯥꯔꯤ ꯑꯃ ꯂꯩꯌꯦꯕꯀꯣ ꯅꯨꯄꯤꯒ ꯅꯨꯄꯥꯒꯁꯦ ꯅꯨꯕꯥꯅꯤ ꯅꯨꯡꯁꯤꯅꯕ ꯅꯨꯡꯁꯤꯅꯕꯗ ꯑꯗꯨꯗ ꯀꯔꯤ ꯍꯥꯏꯁꯦ ꯋꯥ ꯑꯍꯥꯟꯕ ꯎꯅꯕ ꯀꯥꯟꯗꯗꯤ ꯋꯥ ꯈꯨꯝꯅꯤꯉꯥꯏ ꯂꯩꯇꯗꯅ ꯍꯥꯏꯗꯤ ꯏꯀꯥꯏꯅꯕꯒꯤꯀꯣ ꯑꯗꯨꯗ ꯅꯨꯄꯥꯅ ꯍꯥꯏꯔꯦ ꯑꯁ ꯅꯨꯄꯤꯉꯣꯟꯗ ꯅꯪꯒꯤ ꯅꯛ ꯈꯨꯠꯇ ꯄꯤꯔꯛꯑꯣ ꯍꯥꯏꯕ ꯃꯈꯨꯠꯇꯨ ꯄꯤꯔꯛ ꯌꯥꯏ ꯑꯗꯨꯒ ꯃꯈꯨꯠꯇꯨꯗ ꯅꯪ ꯌꯦꯡꯉꯨꯅꯨ ꯂꯣꯜꯂꯣ ꯅꯨꯃꯤꯠꯇꯣꯜꯂ ꯎꯠꯁꯤꯜꯂꯣ ꯍꯥꯏ ꯍꯥꯏꯔꯦꯀꯣ ꯅꯨꯠꯇꯣ ꯌꯦꯡꯗꯔꯦ ꯃꯥꯗꯣ ꯌꯦꯡꯗꯕꯤꯗ ꯊꯥꯡꯗꯨꯣ ꯄꯨꯊꯣꯛꯑꯒ ꯃꯥꯏ ꯅꯨꯄꯥꯗꯨꯅ ꯃꯥꯒꯤ ꯅꯨꯄꯤꯗꯨꯒꯤ ꯃꯈꯨꯠꯇꯣ ꯀꯛꯑ ꯌꯥꯏ ꯑꯗꯨꯗꯒꯤ ꯑꯃꯨꯛ ꯋꯥ ꯉꯥꯡꯂꯝꯗꯕꯗꯣ ꯆꯄꯦꯠ ꯆꯄꯦꯠ ꯉꯥꯡꯕ ꯍꯧꯅꯔꯦ ꯍꯥꯏꯏ ꯋꯥꯔꯤꯅꯤꯗ ꯍꯥꯏꯕꯨ ꯑ
ꯅꯣꯏ ꯆꯠꯂꯤꯗꯣ ꯀꯤꯗ꯭ꯔꯣ
ꯑꯩꯈꯣꯏ ꯆꯠꯂꯤꯁꯤꯔꯣ
ꯎꯝ
ꯎꯄꯥꯏ ꯂꯩꯇꯕꯒꯤ ꯇꯧꯕꯅꯤꯅꯦ ꯑꯩꯈꯣꯏ ꯑꯩꯈꯣꯏ ꯂꯝꯒꯤꯁꯦ ꯃꯤ ꯌꯥꯝꯗꯦꯕ
ꯑꯣ ꯑ ꯅꯣꯏꯁꯨ ꯀꯩꯅꯣꯒꯤ ꯏꯁꯇꯥꯏꯜꯗ ꯋꯥꯔꯤ ꯑꯃ ꯂꯩꯗꯥ ꯀ ꯅꯨꯄꯥ ꯑꯃ ꯊꯣꯛ ꯆꯠꯄ ꯀꯥꯟꯗ ꯀꯤ ꯃꯟꯕꯒꯤ ꯀꯔꯤꯕ ꯁꯟꯗꯦꯁꯀꯨꯒꯤ ꯒꯣꯁꯄꯦꯜꯒꯤ ꯏꯁꯩ ꯊꯥꯔꯒ
ꯀꯪꯉꯤ ꯀꯉꯤ ꯇꯔ ꯏꯗ ꯑꯗꯨ ꯑꯗꯨꯒ ꯇꯧꯕ ꯅꯪꯕ ꯄꯣꯠ ꯅꯠꯇꯦ ꯍꯧꯖꯤꯛ ꯑꯩꯈꯣꯏꯅ ꯂꯩꯔꯤꯁꯦ ꯎꯝ
ꯃꯈꯣꯟꯗꯤ ꯇꯥꯕ꯭ꯔꯥ ꯑꯗꯨꯝ ꯀꯩꯅꯣ ꯇꯧ ꯑꯥ
ꯃꯈꯣꯟꯗꯤ ꯑꯗꯨꯝ ꯇꯥꯅꯩꯗ ꯑꯗꯨꯝ ꯑꯩꯈꯣꯏ ꯍꯦꯛ ꯃꯊꯛꯇꯅꯦ ꯂꯩꯔꯤꯁꯦ
ꯎꯝ ꯑꯁ ꯂꯩꯐꯝ ꯈꯪꯉꯝ ꯅꯣꯏꯗ ꯑꯉꯥꯡꯁꯤꯡ ꯁꯤꯗꯣ
ꯎꯝ ꯑꯩꯈꯣꯏ ꯅꯪ ꯍ ꯑꯩꯈꯣꯏ ꯂꯝ ꯑꯗꯨ ꯅꯪ ꯈꯪꯉꯦ ꯍꯥꯏꯕ ꯅꯠꯇ꯭ꯔꯥ
ꯎꯝ
ꯑꯗꯣ ꯂꯥꯏꯁꯪ ꯑꯃ ꯂꯥꯏꯁꯪꯒꯤ ꯅꯥꯀꯟ ꯑꯃꯗ ꯃꯣꯏ ꯂꯩꯗꯨꯅ
ꯎꯝ
ꯑꯗꯨꯒꯤ ꯅꯥꯀꯟꯗꯅꯦꯕ ꯑꯩꯈꯣꯏꯅ ꯍꯧꯖꯤꯛ ꯂꯩꯔꯤꯁꯦ ꯑ
ꯑꯔꯣꯝꯗ ꯂꯩꯕꯁꯤꯡꯗꯤ ꯌꯥꯎ ꯌꯥꯝ ꯋꯥꯔꯝꯃꯅꯤ ꯑꯁꯤꯗꯕꯨ ꯀꯔꯤꯅꯣ ꯈꯪꯗꯕ ꯋꯥꯅꯦꯕ
ꯎꯝ ꯎꯝꯝ ꯑꯩꯁꯨ ꯍꯥꯟꯅ ꯇꯝꯄꯥꯛꯇ ꯂꯩꯔꯝꯕꯗꯨꯗꯤ ꯑꯁꯤꯒꯨꯝꯕ ꯏꯔꯥꯡꯁꯦ ꯑꯩꯗꯤ ꯂꯨ ꯑꯦ ꯑꯁ ꯁꯣꯔꯤ ꯑꯩ ꯁꯣꯏ ꯂꯩꯈ꯭ꯔꯦꯅꯦ ꯐꯥꯒꯤ ꯇꯧꯁꯦ ꯇꯧꯕꯅꯤꯗ ꯊꯥꯏꯅꯒꯤ ꯐꯥꯒꯤ ꯊꯥꯏꯅꯒꯤ ꯋꯥꯔꯤꯗ ꯂꯤꯁꯤꯜꯂꯛꯈ꯭ꯔꯦ ꯑꯁ ꯐꯥꯒꯤꯅꯤꯗ ꯑꯩꯅ ꯍꯥꯏꯕꯗꯨ ꯑꯗꯨꯒꯤꯗꯣ
ꯁꯤꯒꯤ ꯋꯥꯔꯤꯁꯦ ꯑꯩ ꯁꯣꯏꯔꯗꯤ ꯑꯃꯨꯛꯀꯀꯣ